ꯀꯔꯤ ꯅ ꯀꯔꯤꯅꯣ ꯌꯥꯝꯅ ꯀꯨꯏꯅ ꯇꯧꯔꯤꯕꯁꯦ꯫
ꯃꯥꯅ ꯐꯣꯟꯗꯣ ꯁꯥꯏꯂꯦꯟ ꯊꯝ ꯊꯝꯕꯒꯤꯀꯣ ꯑꯩꯗꯣ ꯀꯣꯜ ꯂꯥꯛꯄꯗꯣ ꯈꯪꯗꯕ ꯑꯗꯨꯒꯤꯅꯤꯗ꯫ ꯃꯥꯅ ꯃꯥꯒꯤ ꯐꯣꯟ ꯁꯥꯏꯂꯦꯟ ꯊꯝꯕꯒꯤꯀꯣ꯫
ꯑꯥꯎ꯫
ꯑꯗꯨꯒꯤ ꯀꯣꯜ ꯂꯥꯛꯄꯗꯣ ꯑꯩ ꯈꯪꯗ꯭ꯔꯦꯕ꯫
ꯎꯝ ꯑꯗꯨꯅꯦꯕ ꯎꯝ ꯆꯩ ꯆꯥꯔꯅꯤꯕ꯫
ꯐꯣꯟ ꯑꯃꯗ ꯌꯦꯡꯉꯒ ꯂꯩꯕꯅꯤꯅ꯫
ꯑꯗꯨꯅꯦꯕ ꯆꯦꯛꯁꯤꯜꯂꯨ ꯆꯦꯛꯁꯤꯜꯂꯨ ꯍꯥꯏꯕꯗꯣ꯫
ꯑꯩꯅ ꯎ ꯄꯥꯏꯈꯠꯂꯣ ꯍꯥꯏꯕꯗꯨꯗ ꯀꯩꯅꯣ ꯑꯩ ꯑꯩꯉꯣꯟꯗ ꯂꯥꯛ ꯇꯦ ꯅꯩꯕꯅꯦꯕ ꯑꯗꯨ ꯍꯦꯛ ꯌꯦꯡꯕꯗ ꯂꯩꯔꯝꯕ ꯋꯥꯅꯦ꯫
ꯎꯝ꯫ ꯑꯗꯨꯅꯦ ꯑꯩꯗꯤ ꯌꯥꯝ ꯀꯨꯏꯃꯟꯗꯅ ꯁꯤꯕ ꯐꯥꯎ ꯁꯤꯈ꯭ꯔꯕꯖꯥꯠꯂꯥ ꯍꯟ
ꯅꯪꯅ ꯄꯥꯏꯈꯠꯂꯣ ꯍꯥꯏꯕꯗꯨꯗ ꯑꯁ ꯅꯦꯠ ꯅꯨꯡꯉꯥꯏꯇꯕꯒꯤ ꯂꯥꯛꯇꯕꯒꯤ ꯑꯣꯏꯔꯝꯒꯅꯤ ꯈꯟꯕꯅꯦꯕ ꯑꯩꯗꯣ
ꯎꯝ
ꯅꯣꯏ ꯅꯃꯥꯟꯅꯕꯤꯗꯣ ꯅꯃꯥꯟꯅꯕꯤꯗꯨꯗꯤ ꯏꯃꯥꯟꯅꯕꯤ ꯅꯣꯏ ꯃꯅꯥꯛ ꯍꯣ ꯍꯣ ꯀꯗꯥꯏꯗ ꯍꯣꯡꯈ꯭ꯔꯦ
ꯑꯥ ꯃꯈꯥꯗ ꯕꯖꯥꯔꯔꯣꯝꯗ ꯍꯣꯡꯈ꯭ꯔꯦ
ꯑꯣ ꯁꯨꯃꯥꯏꯅ ꯃꯣꯏꯒꯤ ꯏꯁꯤꯡ ꯂꯩꯇꯕꯒꯤ ꯅꯨꯡꯉꯥꯏꯔꯛꯇꯕ ꯃꯥꯜꯂꯦꯗ ꯀꯣ ꯅꯣꯏꯁꯨ ꯑꯇꯣꯞꯄꯗ ꯊꯤꯔꯣ ꯑꯗꯨꯗ ꯏꯁꯤꯡ ꯀꯩ ꯅꯨꯡꯉꯥꯏ
ꯑꯇꯣꯞꯄ ꯊꯤꯕꯗꯣ ꯇ꯭ꯔꯦꯟ ꯃꯃꯟ ꯌꯥꯝ ꯇꯥꯡꯕꯅꯤꯅ ꯊꯤꯕꯁꯦ ꯎꯄꯥꯏ ꯂꯩꯇꯦꯅꯦ
ꯑꯩꯪꯗꯦ ꯃꯟꯁꯤꯗꯤ ꯌꯥꯝ ꯌꯥꯝꯅꯗꯤ ꯇꯥꯡꯉꯦ ꯑꯗꯣ ꯃꯣꯏ ꯂꯩ ꯂꯩꯕ ꯃꯐꯝꯗ ꯗꯨꯗꯤ ꯀꯌꯥꯅꯤ ꯍꯥꯏꯕ꯭ꯔꯥ
ꯂꯤꯁꯤꯡ ꯑꯍꯨꯝ ꯆꯥꯝꯃꯉꯥ ꯍꯥꯏꯌꯦ ꯑꯗꯨꯒ ꯃꯩ ꯃꯃꯟꯗꯣ ꯃꯣꯏꯅ ꯑꯗꯨꯝ ꯊꯥꯒꯤ ꯊꯤꯒꯗꯕ ꯑꯥ ꯐꯥꯏꯌꯦ ꯃꯣꯏꯗꯣ ꯀꯩꯅꯣ ꯃꯣꯏ ꯇꯣꯏꯂꯦꯠ ꯕꯥꯠ
ꯎꯝ ꯗꯟ ꯑꯣꯏꯕ꯭ꯔꯥ ꯏꯁꯤꯡ ꯑꯥꯎ
ꯃꯣꯏꯅ ꯑꯗꯨꯝ ꯑꯥ ꯃꯤ ꯑ ꯔꯨꯝ ꯑꯃꯒꯤ ꯑꯃ ꯑꯃ ꯗꯨꯝ ꯄꯤꯌꯦꯕ ꯑꯇꯦꯠꯁꯇꯤ ꯇꯧꯗ꯭ꯔꯁꯨꯀꯣ ꯑꯗꯨꯝ ꯑꯃ ꯑꯃ ꯂꯩꯌꯦ ꯍꯥꯏ
ꯑꯣ ꯍꯣꯏ ꯀꯗꯥꯏ ꯋꯥꯏꯗ ꯍꯥꯏꯕ ꯄꯥꯔꯀꯤꯡ ꯃꯅꯥꯛꯇ ꯍꯥꯏꯕ
ꯄꯥꯔꯀꯤꯡ ꯔꯣꯝꯗ ꯅꯠꯇꯦ
ꯑꯣ
ꯑꯁꯤ ꯕꯖꯥꯔ ꯃꯅꯥꯛꯇꯅꯤꯅꯦ
ꯑꯣ ꯕꯖꯥꯔ ꯃꯅꯥꯛꯇ ꯑꯣ ꯑꯣ ꯑꯣ
ꯕꯖꯥꯔꯗꯒꯤ ꯈꯔ ꯆꯠꯂꯗꯤ ꯂꯩꯒꯅꯤ
ꯎꯝ ꯎꯝ ꯑꯧ ꯅꯣꯏꯔꯣꯝꯗꯥ ꯅꯣꯏꯔꯣꯝꯒꯤ ꯕꯖꯥꯔ ꯑꯣ
ꯑꯩꯈꯣꯏꯔꯣꯝꯒꯤ ꯕꯖꯥꯔ ꯅꯠꯇꯦ ꯕꯖꯥꯔ
ꯎꯝ ꯎꯝ ꯑꯣ ꯑꯣ ꯑꯣ ꯑꯁ ꯑꯗꯨꯗꯤ ꯅꯣꯏ ꯎꯝ ꯅꯣꯏ ꯎꯝ ꯅꯅꯥꯎꯅꯨꯄꯤꯒ ꯅꯕꯥꯟꯅꯤ ꯃꯔꯥꯛꯇ ꯃꯤ ꯑꯃ ꯌꯨꯝ ꯆꯠꯂꯗꯤ ꯑꯃꯗꯤ ꯂꯩꯕ ꯅꯨꯡꯉꯥꯏꯔꯣꯏꯅꯦ
ꯎꯝ ꯅꯨꯡꯉꯥꯏꯇ꯭ꯔꯁꯨ ꯂꯩꯕ ꯇꯥꯔꯦꯗꯅꯥ
ꯍꯣꯏ
ꯑꯩ ꯆ꯭ꯌꯔ ꯆ꯭ꯌꯔꯗ ꯀꯨꯏꯅ ꯐꯝꯃꯒꯤ ꯑꯩꯒꯤ ꯑꯍꯦ
ꯋꯥꯟ
ꯈ꯭ꯋꯥꯡꯁꯨ ꯅꯥꯔꯛꯑꯦ ꯂꯣꯏꯅ ꯅꯥꯔꯛꯑꯦ ꯍꯧꯖꯤꯛ ꯂꯥꯏ
ꯅꯦꯠ ꯑꯃꯨꯛ ꯐꯔꯛ ꯇꯠ ꯐꯔꯛ ꯇꯥꯔꯛꯀꯗ꯭ꯔꯥ ꯈꯪꯗꯦꯀꯣ ꯑꯩ ꯃꯈꯥꯗ ꯐꯝꯂꯒꯦ ꯑꯃꯨꯛ
ꯑꯣ ꯃꯈꯥꯗ ꯐꯝꯃꯤꯗꯤ ꯅꯦꯠꯇꯨ ꯅꯨꯡꯉꯥꯏꯇꯕ꯭ꯔꯥ
ꯎꯝ
ꯑꯣ
ꯆꯨꯠ ꯆꯨꯠ ꯀ꯭ꯔꯛ ꯀ꯭ꯔꯛ ꯇꯥꯕ꯭ꯔꯥ ꯅꯦꯠꯋꯥꯛꯅ ꯑꯣꯏꯔꯝꯒꯅꯤ
ꯑꯣ ꯑꯥ ꯅꯦꯠꯋꯥꯛ ꯅꯨꯡꯉꯥꯏꯇꯦ ꯅꯣꯏꯔꯣꯝ ꯅꯣꯏꯔꯣꯝꯗ ꯑꯃ
ꯇꯥꯗꯕ꯭ꯔꯣ ꯇꯥꯕ꯭ꯔꯣ